ꯑꯥꯎ ꯇꯥꯏꯌꯦ
ꯑ ꯑꯗꯨ ꯅꯪꯒꯤ ꯋꯥꯔꯤꯗꯣ ꯑꯃꯨꯛꯀ ꯍꯥꯏꯕꯤꯌꯣ
ꯑꯣ
ꯅꯥ ꯇꯥꯔꯒ ꯂꯩꯔꯒ ꯀꯣꯜꯗꯣ
ꯎꯝ ꯑ ꯍꯣꯏ ꯑꯗꯨꯅꯦ ꯑꯗꯣ ꯑꯩ ꯃꯥꯁꯦ ꯈꯪꯗꯦ ꯑꯉꯥꯥꯟ ꯅꯨꯄꯤꯒꯤ ꯄꯣꯠ ꯑ ꯑꯝ ꯇꯣ ꯅꯨꯄꯤꯀꯤ ꯄꯣꯠ ꯗꯣꯜꯒꯨꯝꯕꯁꯨ ꯂꯧꯕꯤꯌꯦ ꯑꯍꯨꯝ ꯃꯥꯗꯣ ꯄꯥꯏꯗꯦ ꯄꯥꯏꯗꯕꯒꯤ ꯑꯩ ꯎꯏ ꯃꯆꯥ ꯃꯆꯥꯅ ꯑꯩꯈꯣꯏꯒꯤ ꯎꯏꯗꯤ ꯆꯤꯛꯇꯦꯕꯀꯣ ꯑꯗꯣ ꯃꯤꯒꯤ ꯎꯏ ꯑꯁꯤ ꯎꯝ ꯌꯨꯝ ꯊꯪꯅꯕꯈꯣꯏꯒꯤ ꯌꯨꯝꯅ ꯎꯏꯅ ꯆꯤꯛꯄꯤꯈ꯭ꯔꯕ ꯑꯗꯨꯒꯤ ꯗꯣ ꯆꯤꯛꯂꯒ ꯂꯣꯏꯅ ꯃꯐꯝ ꯈꯪꯗ꯭ꯔꯦ ꯑꯍꯨꯝꯃꯛ ꯂꯩꯇ꯭ꯔꯦ ꯍꯣꯏ ꯃꯥꯅ ꯁꯥꯟꯅꯕꯗꯤ ꯒꯥꯔꯤꯒꯨꯝꯕ ꯕꯣꯜꯒꯨꯝꯕ
ꯍ
ꯑꯣ ꯃꯥꯅ ꯄꯥꯝꯗꯕꯒꯤ ꯑꯁ ꯑꯣꯏꯔꯝꯃꯨꯅꯦ ꯅ ꯑꯣꯏꯅ ꯂꯧꯕꯤꯔꯨꯁꯨ
ꯑꯣ ꯍꯥꯟꯅꯗꯤ ꯄꯥꯝꯃꯝꯕꯅꯦ ꯑꯗꯣ ꯈꯪꯗꯦ ꯑꯗꯨꯝ ꯆꯥꯔ꯭ꯔꯥ ꯆꯥꯕꯔꯥ ꯎꯝ ꯄꯥꯏꯃꯟꯕꯒꯤ ꯑꯅꯧꯕ ꯑꯃꯨꯛ ꯑꯣꯏꯗꯕꯒꯤꯦ ꯇꯟꯕꯒꯤꯦꯔꯥ ꯈꯪꯗꯦ ꯅꯣꯡꯃꯥꯜ ꯆꯠꯄ ꯀꯥꯟꯗ ꯑꯅꯧꯕ ꯑꯃꯨꯛ ꯂꯧꯕꯤꯕ ꯇꯥꯔꯦꯅ
ꯍꯣꯏ ꯍꯣꯏ
ꯕꯖꯥꯔ ꯆꯠꯂꯁꯨ ꯃꯥꯗꯤ ꯅꯨꯄꯥꯒꯤ ꯄꯣꯠ ꯉꯥꯛꯇ ꯕꯣꯒꯨꯝꯕ ꯂꯧꯔꯦ
ꯎꯝ ꯅꯦꯛꯁꯇꯗꯤ ꯁꯣꯏꯔꯣꯏꯅꯕꯅꯤ ꯅꯨꯄꯥ ꯍꯦꯛ ꯊꯣꯛꯀꯅꯤ
ꯈꯪꯗ ꯇ ꯅꯍꯥꯟꯁꯨ ꯕꯖꯥꯔ ꯆꯠꯂꯒ ꯃꯥꯗꯣ ꯕꯣꯜ ꯂꯧꯒ ꯌꯦ ꯕꯣꯜ ꯅꯤꯕꯒꯤ ꯕꯣꯜ ꯑꯃ ꯂꯧꯕꯤꯌꯦ
ꯑꯣ ꯍ ꯑꯩꯈꯣꯏꯒꯤ ꯅꯨꯄꯤꯁꯤꯡꯗꯤ ꯑꯗꯨꯃꯥꯏꯅ ꯇꯧꯗꯦꯕ ꯅꯨꯄꯥꯅ ꯒꯥꯔꯤꯒꯨꯝꯕ ꯕꯣꯛꯒꯨꯝꯕ ꯄꯥꯝꯝꯕꯅꯦꯕ ꯅꯪ ꯅꯪꯒꯤ ꯅꯆꯥꯁꯤꯗꯤ ꯀꯔꯤꯅꯣ ꯇꯣꯡꯉꯥꯟꯈ꯭ꯔꯦ ꯃꯥꯒꯤ ꯑꯄꯥꯝꯕꯁꯦ ꯇꯣꯡꯉꯥꯟꯈ꯭ꯔꯦ ꯅꯦꯛꯁꯀꯤꯗꯃꯛ ꯑꯣꯏꯔꯝꯒꯅꯤ ꯍꯔꯥꯎ ꯍꯔꯥꯎꯅ ꯂꯧꯕꯤꯈ꯭ꯔꯣ
ꯎꯝ ꯕꯧ ꯄꯥꯝꯕꯒꯤ ꯑꯗꯣ ꯑꯩꯒ ꯆꯠꯃꯤꯟꯅꯕ ꯃꯤꯅꯍꯦ ꯅꯆꯥꯅꯨꯄꯤꯅ ꯄꯥꯝꯕꯗꯨꯣ ꯂꯧꯕꯤꯌꯨꯅꯦ ꯃꯥꯅ ꯕꯣ ꯄꯥꯝꯕꯗꯣ ꯗꯣꯗꯣ ꯅꯪꯅ ꯄꯥꯝꯃꯁꯨ ꯃꯥ ꯄꯥꯝꯗꯦꯅꯦ ꯍꯥꯏꯌꯦ
ꯑꯣ ꯑꯣ
ꯕꯣꯜꯂꯋꯥ ꯍꯥꯏꯔꯒꯝ ꯍꯥꯏꯌꯦꯦ ꯃꯀꯣꯛ ꯍꯥꯏꯔꯒ
ꯑꯣ
ꯄꯥꯥꯝꯃꯦꯟꯅ ꯄꯥꯝꯃꯒ ꯂꯩꯈ꯭ꯔꯦ ꯑꯗꯨꯒꯤ ꯑꯦ ꯂꯧꯕꯤꯈ꯭ꯔꯁꯦꯅ ꯂꯧꯔꯒ
ꯑꯣ ꯑꯣ ꯐꯩꯅꯦ ꯑꯗꯨ ꯐꯕ ꯁꯥꯏꯅꯦ
ꯑꯦ ꯐꯕ ꯁꯥꯏ ꯑꯣꯏꯗꯣꯏꯔꯥ ꯀꯃꯥꯏꯅ ꯇꯧꯗꯅ ꯈꯪꯗ꯭ꯔꯤꯅꯦꯍꯦ
ꯎꯝ ꯑꯩꯈꯣꯏ ꯏꯄꯥ ꯏꯃꯥ ꯑꯗꯨꯝ ꯇꯧꯋꯦꯗꯅ ꯈꯁꯃꯁꯦ ꯑꯩꯈꯣꯏ ꯈꯨꯟꯗꯗꯤ ꯊꯥꯡꯒꯨꯝꯕ ꯀꯣ ꯊꯪꯒꯨꯝꯕ ꯑꯗꯨꯅ ꯇꯧꯋꯤꯅ ꯃꯣꯏꯁꯦ ꯑꯉꯥꯡ ꯄꯣꯛꯈ꯭ꯔꯒ ꯐꯤꯔꯣꯟꯒꯨꯝꯕ ꯗꯣꯒꯨꯝꯕ ꯄꯥꯏꯔꯗꯤ ꯑꯃꯨꯛꯀ ꯎꯝ ꯀꯔꯤꯅꯣ ꯅꯨꯄꯤ ꯄꯨꯔꯛꯀꯦ ꯅꯨꯄꯤ ꯂꯥꯛꯑꯦ ꯑꯗꯨꯒ ꯀꯔꯤꯅꯣ ꯑꯩꯈꯣꯏ ꯅꯨꯄꯥ ꯈꯈꯣꯏꯒꯤ ꯊꯥꯡꯒꯨꯝꯕ ꯁꯣꯔꯤꯒꯨꯝꯕ ꯑꯗꯨꯝ ꯄꯥꯏꯕ ꯅꯨꯡꯉꯥꯏꯔꯗꯤ
ꯎꯝ
ꯑꯗꯨ ꯅꯦꯛꯁꯇ ꯑꯉꯥꯡ ꯄꯣꯛꯄ ꯀꯥꯟꯗ ꯅꯨꯄꯥ ꯄꯣꯛꯑꯦ ꯍꯥꯏꯕꯗꯣ ꯑꯗꯨꯝ ꯍꯥꯏꯔꯛꯏꯅ ꯑꯩ ꯑꯩꯈꯣꯏ ꯑꯉꯥꯡꯗꯒꯤꯀꯣ
ꯎꯝ ꯍꯣꯏ ꯍꯥꯏꯌꯦꯝ
ꯎꯝ ꯑꯩꯁꯨ ꯑꯩ ꯏꯆꯦꯁꯦ ꯌꯝꯕꯅꯤꯅ ꯅꯪ ꯈꯪꯗ꯭ꯔꯝꯒꯅꯤꯀꯣ ꯑꯩꯒꯤ ꯈꯨꯟꯁꯨ ꯏꯆꯦ ꯌꯥꯝꯕꯅꯦ ꯑꯗꯨ ꯏꯆꯦꯈꯣꯏꯁꯦ ꯅꯨꯄꯤꯒꯤ ꯄꯣꯠ ꯑꯄꯥꯝꯕ ꯉꯥꯛꯇ ꯑꯣꯏꯔꯝꯕ ꯑꯣꯏ ꯑꯣꯏꯕ ꯃꯥꯜꯂꯦ ꯑꯗꯨ ꯑꯩꯗꯤ ꯄꯣꯛ ꯀꯄ ꯀꯥꯟꯗ ꯑꯗꯨꯝ ꯅꯨꯄꯥꯒꯤ ꯄꯣꯠꯁꯨ ꯑꯗꯨꯝ ꯄꯥꯝꯕ ꯃꯥꯜꯂꯦ ꯑꯗꯨ ꯑꯩꯒꯤ ꯀꯤ ꯅꯦꯛꯁꯇꯁꯨ ꯅꯨꯄꯥ ꯑꯅꯤ ꯄꯣꯛꯄꯅꯤ
ꯑꯣ ꯑꯣ ꯑꯣ ꯐꯌꯦꯦ ꯑꯗꯨꯅ ꯑꯩꯈꯣꯏꯁꯨ ꯑꯁ ꯃꯊꯪꯗ ꯅꯨꯄꯥ ꯄꯣꯛꯑꯗꯤ ꯐꯅꯤ ꯑꯩ ꯑꯩꯗꯤ ꯎꯝ ꯁꯤꯁ ꯑꯣꯏꯕꯅꯤꯅ ꯑꯉꯥꯡ ꯌꯥꯝ ꯄꯣꯛꯄꯁꯨ ꯌꯥꯗꯦ ꯑꯗꯨ ꯅꯨꯄꯥ ꯄꯣꯛꯇ꯭ꯔꯗꯤ ꯑꯩ ꯄꯥꯈꯠꯄꯅ
ꯑ ꯍꯣꯏ ꯑꯁ ꯀꯔꯤꯁꯨ ꯀꯥꯏꯅ ꯀꯔꯤꯁꯨ ꯋꯥꯔꯨꯅꯨ ꯂꯥꯛꯀꯅꯤ ꯑꯩꯁꯦ ꯐꯖꯅ ꯊꯥꯖꯈ꯭ꯔꯦ ꯁꯤ ꯍꯣꯏ ꯑꯁ ꯅꯨꯄꯤꯒꯤꯁꯨ ꯃꯣꯏꯒꯤ ꯁꯤꯁꯇꯔꯗꯤ ꯂꯩꯗꯤ ꯂꯩꯒꯗꯕꯅꯦ ꯅꯨꯡꯁꯤꯌꯦ
ꯍꯣꯏ ꯑꯩꯁ ꯃꯥꯏ ꯁꯤꯁꯇꯔ ꯂꯩꯇꯕꯁꯦ ꯌꯥꯝ ꯀꯩꯅꯣ ꯇꯧꯕꯅꯦ ꯑꯩ ꯑꯩꯈꯣꯏꯗꯁꯨ ꯈꯪꯉꯦ ꯑꯩꯈꯣꯏꯗꯤ ꯂꯩꯕꯅꯤꯅ ꯑꯗꯣ ꯂꯩꯇꯕꯩ ꯈꯣꯏꯗꯣ ꯑꯌꯥ ꯅꯪꯗꯤ ꯂꯩꯔꯒ ꯌꯥꯝ ꯐꯩꯌꯦ ꯑꯩꯈꯣꯏꯗꯤ ꯂꯩ ꯇꯕꯒꯤ ꯑꯗꯨꯃꯥꯏꯅ ꯑꯗꯨꯝ ꯍꯥꯏꯌꯦ ꯃꯤꯗꯣ
ꯑꯣ ꯍ ꯕꯦꯛꯒ꯭ꯔꯥꯎꯟꯁꯦ ꯌꯥꯝ ꯇꯥꯕ꯭ꯔꯥ
ꯎꯝ ꯐꯀ꯭ꯔꯗꯤ ꯇꯑꯌꯦ ꯀꯩꯁꯨ ꯀꯥꯏꯗꯦ ꯌꯦꯅꯤ ꯌꯥꯝꯕ ꯃꯥꯗꯦ
ꯌꯦꯟ ꯇꯔꯨꯛ ꯌꯦꯟ ꯇꯔꯨꯛ ꯂꯩꯌꯦ ꯃꯣꯏꯒꯤ ꯑꯁ ꯅꯨꯄꯥ ꯑꯃꯈꯛꯇ ꯂꯩꯕꯁꯤꯅꯦ ꯍꯧꯖꯤꯛ ꯈꯣꯡꯂꯤꯁꯦ
ꯑꯦ ꯃꯈꯣꯟꯁꯨ ꯌꯥꯝ ꯆꯥꯎꯋꯦ ꯌꯦꯟ ꯆꯥꯎꯕ ꯃꯥꯜꯂꯦ
ꯌꯦꯟꯗꯣ ꯑꯁꯤ ꯑ ꯂꯩꯌꯔꯗꯣ ꯂꯩꯌꯔꯅꯦ ꯂꯩꯌꯔ ꯑꯝ ꯅꯨꯄꯥꯅ ꯑꯃ ꯅꯨꯄꯤꯅ ꯃꯉꯥ ꯑꯗꯨ
ꯑꯦꯍꯦ ꯃꯔꯝ ꯑꯗꯨꯝ ꯀꯣꯛꯄꯗꯔ
ꯍꯣꯏ ꯌꯦꯔꯨꯝ ꯀꯣ ꯄꯤꯅꯤꯡꯉꯥꯏ ꯌꯦꯔꯨꯝ ꯄꯤꯅꯤꯡꯉꯥꯏ
ꯑꯦ ꯌꯦꯔꯨꯝ ꯄꯪꯀꯣꯛ ꯇ ꯀꯣꯛꯄ ꯌꯦꯟ ꯂꯩꯌꯦ ꯍꯥꯏꯌꯦ ꯀꯔꯝꯕ ꯖꯥꯠꯇꯣ ꯑꯣꯏꯕꯖꯥꯠꯅꯣꯀꯣ ꯀꯔꯝꯕ ꯚꯦꯔꯥꯏꯇꯤ ꯑꯣꯏꯕꯖꯥꯠꯅꯣꯀꯣ
ꯂꯩꯌꯔꯅꯦ ꯍꯥꯏꯕ ꯅꯠꯇ꯭ꯔꯣ ꯌꯦꯔꯨꯝꯗꯨꯝ ꯅꯨꯃꯤꯠ ꯈꯨꯗꯤꯡ ꯄꯤꯕꯗꯣ
ꯑꯣ ꯍꯣꯍꯣꯏ
ꯑꯣ ꯍꯣꯏ ꯑꯗꯨ ꯂꯦꯌꯔꯅꯦ ꯅꯍꯥꯟ ꯑꯩꯈꯣꯏ ꯏ
ꯑꯦ ꯂꯥꯕ ꯑꯃ ꯑꯥ ꯃꯄꯤ ꯃꯉꯥ ꯍꯥꯏꯁꯦ ꯑꯗꯨꯝ ꯊꯣꯛꯄ꯭ꯔꯥ ꯅꯣꯡꯃꯥꯗ ꯃ ꯃꯔꯤ ꯃꯉꯥ
ꯑꯗꯨ ꯍꯧꯖꯤꯛꯇꯤ ꯑꯉꯥꯡ ꯑꯣꯏꯔꯤꯕ ꯊꯣꯛꯇ꯭ꯔꯤꯌꯦ ꯊꯣꯛꯈꯅꯤ ꯍꯥꯏꯌꯦ ꯍꯣꯏ ꯑꯗꯨ ꯃꯉꯥ ꯂꯩꯔꯗꯤ ꯃꯉꯥ ꯊꯣꯛꯀꯅꯤ ꯃꯔꯤ ꯂꯩꯔꯗꯤ ꯃꯔꯤ ꯊꯣꯛꯀꯅꯤ ꯑꯗꯨꯝ ꯊꯣꯛꯀꯅꯤꯗ ꯌꯦꯔꯨꯝꯗꯣ
ꯑꯦ ꯑꯦ ꯑꯦ ꯑꯁ ꯑꯩꯈꯣꯏꯁꯨ ꯑꯗꯨꯃꯥꯏꯅ ꯂꯣꯏ ꯁꯣꯏꯁꯤꯔ ꯈꯪꯗꯦ ꯌꯦꯔꯨꯝꯅ ꯇꯥꯡꯕꯒ
ꯑꯍꯣꯏ ꯌꯦꯔꯨꯝ ꯇꯥꯡꯕꯒꯀꯣ ꯐꯠꯇꯕꯒ ꯇꯥꯡꯕꯒ ꯑꯁ ꯑꯗꯨ ꯅꯪꯁ ꯆꯨꯔꯣꯏ ꯃꯐꯝ ꯂꯩꯔꯗꯤ ꯂꯧꯎꯅꯦ ꯁꯤꯒꯨꯝꯕ ꯂꯧꯔꯒ ꯇ꯭ꯔꯥꯏ ꯇꯧꯋ ꯌꯥꯝꯗ꯭ꯔꯁꯨ ꯀꯣ ꯏꯁꯇꯥꯔꯇꯤꯡꯗꯗꯤ ꯇꯔꯥꯒꯨꯝꯕ ꯏꯁꯇꯥꯔꯇꯤꯡ ꯇꯧꯋꯦ ꯑꯩꯈꯣꯏꯁꯨ ꯇꯔꯥ ꯑꯅꯤꯗ ꯏꯁꯇꯥꯔꯇꯤꯡ ꯇꯧꯋꯦ ꯍꯥꯏ ꯌꯥꯏ ꯇꯔꯥ ꯑꯅꯤ ꯁ꯭ꯇꯥꯔꯇꯤꯡ ꯇꯧꯋꯦ ꯎꯝ
ꯑꯩ ꯑꯉꯥꯡ ꯄꯨꯕ ꯀꯥꯟꯗ ꯑꯩ ꯂꯣꯏꯕꯗꯤ ꯂꯣꯏꯈ꯭ꯔꯦꯕꯀꯣ ꯑꯃꯅ ꯑꯍꯥꯟꯕꯗ ꯇ꯭ꯋꯦꯟꯇꯤ ꯂꯣꯏꯌꯦ ꯑꯗꯨꯒ ꯁꯦꯛ ꯀꯦꯟꯗꯅ ꯊꯥꯔꯇꯤ ꯂꯣꯏꯌꯦ ꯁꯨꯃꯥꯏꯅ ꯇꯧꯔꯒ ꯋꯥ ꯂꯣꯏꯑꯦ ꯑꯗꯣ ꯑꯉꯥꯡ ꯄꯣꯛꯈ꯭ꯔꯕꯒꯤ ꯁꯦꯕꯥꯗꯣ ꯇꯧꯅꯤꯡꯉꯥꯏ ꯐꯔ ꯇꯥꯕꯒꯤ ꯑꯗꯨꯝ ꯂꯣꯏꯅ ꯆꯠꯊꯣꯛꯑꯒ ꯌꯣꯟꯁꯨ ꯌꯣꯟꯈ꯭ꯔꯦ ꯆꯥꯁꯨ ꯆꯠꯊꯣꯛꯈ꯭ꯔꯦ ꯇꯧꯈ꯭ꯔꯕꯒꯦ
ꯑꯗꯨ ꯌꯨꯔꯨꯝ ꯄꯤꯗ꯭ꯔꯤꯉꯩꯗ ꯂꯣꯏꯈ꯭ꯔꯕ
ꯍꯣꯏ ꯌꯦꯔꯨꯝ ꯄꯤꯗ꯭ꯔꯤꯉꯩꯗ ꯂꯣꯏꯈ꯭ꯔꯦ ꯑꯗꯨꯝ ꯑꯩꯗꯣ ꯑꯩ ꯑ ꯂꯣꯏꯔꯝꯃꯒ ꯑꯉꯥꯡ ꯄꯣꯛꯄꯗ ꯌꯦꯔꯨꯝ ꯊꯣꯛꯇ꯭ꯔꯤꯉꯩꯗ ꯆꯠꯈ꯭ꯔꯕꯒꯤ ꯁꯦꯕꯥꯗꯨ ꯇꯧꯅꯤꯡꯉꯥꯏ ꯂꯩꯇꯕ ꯃꯤ ꯌꯨꯝꯗ ꯂꯩꯌꯦ ꯍꯥꯏꯔꯁꯨ ꯃꯣꯏꯁꯨ ꯊꯕꯛ ꯆꯤꯟꯕꯅꯤꯅ ꯅꯨꯡꯥꯏ ꯇꯧꯔꯒ
ꯎꯝ ꯎꯝ
ꯑꯗꯨꯒꯤ ꯑ ꯂꯣꯏꯊꯣꯛꯈ꯭ꯔꯁꯦ ꯑꯅ ꯂꯣꯏꯔꯒ ꯑꯗꫭ ꯑꯗꫭ ꯌꯨꯝ ꯌꯁꯨ ꯂꯧꯊꯣꯛꯈ꯭ꯔꯦ ꯑꯗꯣ ꯌꯨꯝ ꯑꯅꯧꯕ ꯑꯃꯨꯛ ꯁꯥꯗ꯭ꯔꯗꯤ ꯌꯥꯔꯣꯏ ꯃꯣꯏꯗꯣ ꯊꯝꯒꯦ ꯍꯥꯏꯔꯗꯤ
ꯑꯣ ꯑꯣ ꯍꯣꯏ ꯌꯨꯝꯁꯦ ꯎꯝ ꯗꯔꯀꯥꯔ ꯑꯣꯏꯕꯅꯤꯀꯣ
ꯎꯝ
ꯃꯣꯏ ꯑꯁꯤꯗ ꯑ ꯀꯔꯤꯅꯣ ꯃꯣꯏꯒꯤ ꯌꯨꯝꯗꯤ ꯑꯗꯨꯝ ꯇꯤꯟ ꯇꯤꯟꯅ ꯍꯥꯞꯄꯦ ꯑꯗꯨꯒ
ꯑꯦ
ꯀꯔꯤꯅꯣ ꯑꯥ ꯑꯩ ꯄꫭꯠꯇꯣ ꯊꯔꯛꯀꯦ ꯊꫭꯛꯅꯤꯡꯕꯅꯦ
ꯀꯃꯥꯏ ꯀꯔꯝꯕ ꯃꯑꯣꯡꯗ ꯁꯦꯝꯕ꯭ꯔꯥ ꯍꯥꯏꯕꯗꯣ
ꯑꫭ ꯅꯪ ꯍꯧꯖꯤꯛ ꯋꯥꯆꯦꯞꯇ ꯂꯩꯕ꯭ꯔꯥ
ꯑꯥꯎ ꯂꯩꯌꯦ
ꯎꯝ ꯊꯥꯔꯛꯀꯦ ꯃꯣꯏꯕꯨꯗꯤ ꯎꯔꯣꯏꯀꯣ ꯑ ꯃꯔꯛꯇ ꯂꯩꯕꯒꯤ ꯃꯈꯣꯟꯁꯦ ꯌꯥꯝ ꯇꯟꯅꯦꯕ
ꯑꯦ ꯍꯣꯏ
ꯑꯗꯨ ꯑ ꯑꯩꯀꯣ ꯅꯍꯥꯟ ꯑ ꯑꯩꯈꯣꯏ ꯀ꯭ꯂꯥꯁ ꯁꯤꯛꯁ ꯁꯦꯚꯦꯟꯒꯥꯏꯗꯅꯤ ꯀ꯭ꯂꯥꯁ ꯁꯤꯛꯁ ꯁꯦꯚꯦꯟꯒꯥꯏꯗ ꯑꯩꯈꯣꯏ ꯑ ꯑꯩꯒꯤ ꯌꯨꯝ ꯅꯠꯇꯦ ꯑꯩꯒꯤ ꯏꯆꯦ ꯈ꯭ꯋꯥꯏꯗꯒꯤ ꯑꯆꯧꯕ ꯏꯆꯦꯗꯣ
ꯑꯥ ꯑꯥ ꯍꯣꯏ ꯍꫭꯏ
ꯑ ꯑꯗꯨꯅꯦ ꯑꯗꯨꯒ ꯈ꯭ꯋꯥꯏꯗꯒꯤ ꯑꯆꯧꯕ ꯏꯆꯦꯗꯣ ꯃꯥꯁꯦ ꯑ ꯑꯁꯤꯒꯨꯝꯕ ꯇꯧꯋꯦꯕ ꯑ ꯑꯦꯅꯤꯃꯦꯜ ꯍꯖꯕꯦꯟꯗꯔꯤ ꯀꯥ ꯑꯗꯨꯝ ꯇꯧꯋꯦ ꯃꯥꯁꯦ ꯑ ꯒꯣꯠꯀꯨꯝꯕꯁꯨ ꯀꯣ ꯒꯣꯠꯀꯨꯝꯕꯁꯨ ꯁꯨ ꯁꯤꯞꯀꯨꯝꯕꯁꯨ ꯑꯗꯨꯒ ꯑ ꯕ꯭ꯔꯣꯏꯂꯔꯁꯨ ꯀꯣꯏꯂꯔꯁꯨ ꯑꯁꯤ ꯑ ꯑꯁꯤ ꯂꯩꯌꯔꯁꯨ ꯃꯥꯁꯦ ꯌꯦꯡꯁꯤꯟꯔꯒ ꯂꯩꯑꯕ ꯑꯗꯨꯀꯥꯟꯗ ꯑ ꯑ ꯑ ꯌꯥꯝ ꯇꯣꯡꯉꯦ ꯑꯗꯨꯁꯨ ꯂꯥꯏꯕ ꯊꯕꯛ ꯅꯠꯇꯕꯀꯣ ꯁꯤꯗꯣ ꯐꯖꯅ ꯑꯁ ꯌꯤ ꯐꯖꯅ ꯌꯦꯔꯨꯝ ꯄꯤꯕꯅꯦ ꯁꯤ ꯂꯦꯌꯔꯗꯣ ꯑ ꯃꯣꯏꯅ ꯍꯟꯗ꯭ꯔꯦꯠ ꯂꯩꯔꯗꯤꯀꯣ ꯅꯨꯃꯤꯠ ꯑꯃꯗ ꯍꯟꯗ꯭ꯔꯦꯠ ꯂꯥꯛꯀꯅꯤ ꯑꯩꯈꯣꯏꯒꯤ ꯊꯕꯛꯁꯦ ꯍꯦꯛ ꯍꯧ ꯍꯧꯒꯠꯄ ꯑꯌꯨꯛꯇ ꯀꯣ ꯑꯌꯨꯛ ꯑꯗꯨꯝ ꯊꯨ ꯊꯨꯅ ꯑꯌꯨꯛꯇ ꯍꯧꯒꯜꯂꯦ ꯄꯨꯡ ꯐꯣꯔ ꯊꯥꯔꯤ ꯇꯥꯇꯤ ꯐꯥꯏꯚꯀꯨꯝꯕꯗꯣꯀꯣ ꯍꯧꯒꯠꯂꯒ ꯑꯩꯈꯣꯏꯅ ꯌꯦꯔꯨꯝꯗꯣ ꯑꯗꯨꯝ ꯌꯦꯔꯨꯝꯗꯣ ꯀꯂꯦꯛ ꯇꯧꯕ ꯌꯦꯔꯨꯝ ꯀꯂꯦꯛ ꯇꯧꯔꯒ ꯇ꯭ꯔꯦꯗ ꯐꯤꯜ ꯇꯧꯔꯒ ꯃꯤꯉꯣꯟꯗꯀꯣ ꯑꯗꯨꯝ ꯃꯤꯅ ꯄꯤ ꯃꯤ ꯑꯣꯗꯔ ꯂꯩꯕꯒꯤꯀꯣ ꯑꯗꯨ ꯅꯨꯃꯤꯠ ꯈꯨꯗꯤꯡ ꯑꯣꯗꯔ ꯆꯠꯄꯅꯦ ꯑꯩꯈꯣꯏ
ꯑꯌꯥ ꯌꯥꯝ ꯐꯩꯌꯦꯅꯦ ꯑꯗꯨꯗꯤ ꯑꯗꯨ ꯌꯦꯟ ꯍꯟꯗ꯭ꯔꯦꯗꯠꯇꯣ ꯌꯨꯝ ꯌꯥꯝ ꯆꯥꯎꯅ ꯊꯝꯕ꯭ꯔꯥ ꯅꯠꯇ꯭ꯔꯒ ꯀꯃꯥꯏꯅ ꯌꯣꯛꯄ꯭ꯔꯣ ꯀꯣ
ꯑꯗꯨ ꯍꯣꯏ ꯌꯨꯝꯗꯣ ꯌꯥꯝ ꯆꯥꯎꯅ ꯊꯝꯃꯦ ꯃꯣꯏꯒꯤ ꯌꯨꯝꯁꯦꯀꯣ ꯍꯣꯏ ꯇꯥꯛꯏꯅꯦ ꯅꯪ ꯇꯥꯗꯕ꯭ꯔꯣ ꯌꯨꯝꯗꯣ ꯑꯩꯈꯣꯏꯒꯤ ꯃꯤ ꯃꯤ ꯑꯣꯏꯕꯒꯤ ꯌꯨꯝꯒꯨꯝꯅꯀꯣ ꯆꯥꯎꯅ ꯊꯝꯕꯅꯦ ꯏꯁꯄꯦꯁꯁꯨ ꯌꯥꯝꯅꯒ ꯀꯣ ꯑꯄꯥꯥꯎ ꯑꯄꯥꯎ ꯏꯆꯦ ꯑ ꯁꯦ ꯑꯩꯈꯣꯏꯒꯤ ꯑꯣꯇꯣ ꯗ꯭ꯔꯥꯏꯚꯔ ꯑꯣ ꯑꯣ ꯑꯁꯤ ꯁꯥ ꯐꯖꯩꯅꯦ ꯍꯧꯖꯩꯅꯦ ꯇ꯭ꯔꯦꯚꯦꯜ ꯂꯥꯛꯈ꯭ꯔꯦ ꯐꯖꯅ ꯆꯠꯂꯣꯀꯣ ꯑꯗꯨꯗꯤ ꯀꯣ ꯁꯝꯃꯦ ꯏꯁꯤꯁ ꯎꯝ ꯃꯥꯁꯦ ꯆꯦꯛꯀꯑꯞ ꯆꯠꯀꯦ ꯇꯧꯕꯉꯪꯒꯤ
ꯑꯦ ꯑꯦ ꯑꯦ
ꯑꯗꯨ ꯑꯉꯥꯡꯁꯦ ꯃꯕꯣꯛ ꯌꯥꯝ ꯐꯠꯇꯕ ꯍ
ꯑꯣ
ꯍꯦꯛ ꯍꯧꯒꯂꯒ ꯑꯁꯤ ꯅꯥꯏꯌꯦ ꯑꯁꯤ ꯅꯥꯏꯌꯦ ꯑꯗꯨꯝ ꯍꯥꯏꯕꯀꯣ
ꯑ ꯑ ꯑꯥ
ꯑꯗꯨꯒꯤꯅꯦ ꯑ ꯃꯁꯤ ꯑꯜꯇ꯭ꯔ ꯁꯥꯎꯟ ꯈꯔ ꯇꯧꯊꯣꯛ ꯀꯦꯅꯥ ꯆꯞꯄ ꯃꯥꯜꯂꯦ ꯅꯪ ꯊ꯭ꯔꯤ ꯌꯔꯁ ꯂꯩꯕꯗꯣ ꯉꯁꯤ ꯁ꯭ꯀꯨꯜ ꯆꯠꯇꯨꯅ ꯃꯥꯒꯤ ꯃꯃꯥꯒ ꯑꯣꯇꯣꯗ ꯆꯠꯈ꯭ꯔꯅꯤ ꯌꯦꯕ ꯈꯪꯗꯦꯅꯦ ꯀꯔꯤ ꯇꯧꯕ꯭ꯔꯥ ꯑꯩꯈꯣꯏ ꯈꯨꯟꯗꯤ ꯄꯣꯛꯅꯕ ꯉꯥꯛꯇ ꯂꯩꯕ
ꯎꯝ ꯎꯝ ꯎꯝ
ꯁꯤꯗ ꯑꯉꯥꯡ ꯃꯆꯥ ꯂꯩꯕꯁꯨꯅꯦ ꯑꯗꯨ ꯆꯍꯤ ꯆꯍꯤ ꯃꯉꯥ ꯁꯨꯕ ꯃꯆꯥꯁꯨꯅꯦ ꯑꯗꯨꯝ ꯑꯣꯛꯄ ꯀꯔꯤ ꯀꯔꯤꯅꯣꯥꯔ ꯆꯥꯔꯗꯤ ꯑꯣꯛ ꯄꯗꯨꯒꯨꯝꯕ ꯑꯗꯨꯝ ꯂꯩꯔꯀꯣ ꯃꯣꯏꯁꯨ ꯃꯉꯣꯟꯗꯁꯨ ꯑꯉꯥꯡꯁꯤꯡꯁꯦ ꯄ꯭ꯔꯣꯕ꯭ꯂꯦꯝ ꯂꯩꯕ ꯉꯥꯛꯇ ꯂꯩꯅꯦ ꯑꯩꯈꯣꯏ ꯌꯨꯝꯗ
ꯑꯣ
ꯑꯗꯨ ꯅꯪ ꯆꯥꯛ ꯆꯥꯗ꯭ꯔꯤꯀꯣ